ꯇꯞ
ꯍꯜꯂꯣ ꯑ ꯑꯥꯢ ꯅꯪꯒꯤ ꯈꯣꯟꯖꯦꯜ ꯇꯗꯕ ꯀꯨꯏꯔꯦ
ꯉꯁꯤ ꯀꯔꯤ ꯀꯔꯤ ꯇꯧꯒꯦ ꯅꯪꯗꯤ ꯅꯨꯡꯁꯤꯕꯅ ꯂꯣꯏꯔꯦꯍꯦ ꯀꯔꯤ ꯀꯔꯤ ꯇꯧꯕ꯭ꯔꯣ ꯉꯁꯤ
ꯐꯤ ꯁꯨꯕ ꯌꯨꯝ ꯁꯦꯡꯕ ꯆꯥꯛ ꯊꯣꯡꯕ ꯇꯧꯔꯒ ꯂꯩꯌꯦ
ꯑꯣ ꯂꯣꯏꯔꯦꯍꯦ ꯅꯪꯁꯦ ꯊꯕꯛ ꯌꯥꯝ ꯆꯤꯟꯕ ꯃꯥꯜꯂꯦꯍꯦ
ꯑꯁ ꯈꯪꯗ꯭ꯔꯦ ꯐꯤ ꯁꯨꯅꯕ ꯍꯣꯠꯅꯕꯗ ꯑꯉꯥꯡꯒꯤ
ꯑꯣ
ꯊꯕꯛꯇꯤ ꯌꯥꯝ ꯇꯧꯋꯦꯀꯣ ꯅꯪꯁꯦ ꯑꯁ ꯑꯩꯗꯤ ꯑꯗꯨꯝ ꯂꯩꯕꯅꯤꯗ ꯌꯨꯝꯗ
ꯑꯣ
ꯉꯁꯤꯗꯤ ꯑꯩ ꯆꯦꯛꯑꯞ ꯆꯠꯂꯦ
ꯑꯦ ꯀꯔꯤ ꯍꯥꯏꯔꯛꯄ꯭ꯔꯣ
ꯑꯗꯨꯝ ꯅꯨꯡꯉꯥꯏꯔꯤꯌꯦ ꯍꯥꯏꯌꯦ ꯑꯗꯨ ꯑꯩꯒꯤ ꯀꯨꯏꯈ꯭ꯔꯕꯒꯤ ꯍꯥꯏꯕꯗꯤ ꯑꯩꯠ ꯃꯟꯁ ꯁꯨ ꯈ꯭ꯔꯕꯒꯤ ꯑꯜꯇ꯭ꯔꯥꯁꯥꯎꯟ ꯑꯃ ꯂꯧꯑꯣ ꯍꯥꯏꯌꯦ ꯑꯗꯨ ꯑꯜꯇ꯭ꯔꯁꯥꯎꯟ ꯑꯃ ꯂꯧꯅꯤꯡꯉꯥꯏ ꯗꯦꯠ ꯋꯥꯟꯗ ꯑꯃꯨꯛꯀ ꯂꯥꯛꯑꯣ ꯍꯥꯏꯕꯀꯣ ꯑꯗꯨ ꯑꯗꯨꯒ ꯋꯥꯟ ꯋꯤꯛꯀꯨꯝꯕꯗ ꯑꯃꯨꯛꯀ ꯆꯦꯛꯀꯞ ꯂꯥꯛꯑꯣ ꯑꯗꯨꯝ ꯍꯥꯏꯌꯦꯗ
ꯑꯣ ꯐꯩꯌꯦ ꯑꯗꯨꯗꯤ ꯑꯗꯨꯃꯥꯏꯅ ꯇꯧꯈ꯭ꯔꯗꯤ
ꯍꯣꯏ ꯐꯩ ꯔꯤꯝꯁꯁꯨ ꯍꯧꯖꯤꯛꯇꯤ ꯌꯥꯝ ꯐꯈ꯭ꯔꯕꯅꯤ
ꯑꯣ ꯍꯣꯏ ꯑꯗꯨꯅꯦ
ꯌꯥꯝꯅ ꯑꯞꯗꯦꯠ ꯑꯣꯏꯈ꯭ꯔꯕ ꯑꯞꯒ꯭ꯔꯦꯗ ꯇꯧꯔꯒ ꯀꯣ ꯑꯗꯨꯒꯤ ꯅꯨꯡꯉꯥꯏꯗꯤ ꯅꯨꯡꯉꯥꯏꯗ ꯑꯣ ꯉꯁꯤꯗꯤ ꯀꯔꯤ ꯀꯔꯤ ꯇꯧꯕ꯭ꯔꯣ ꯑꯗꯨꯝ ꯌꯨꯝꯗ ꯂꯩ ꯔꯝꯒꯤꯅꯤꯀꯣ
ꯎꯝ ꯌꯨꯝꯗ ꯂꯩꯔꯒ ꯐꯤꯁꯨ ꯍꯣꯢꯌꯦ ꯑꯗꯨꯒ ꯑꯩ ꯊꯦꯡꯉꯦꯝ ꯇꯧꯔꯒ ꯌꯦꯡ ꯁꯦꯟꯅꯔꯒ
ꯑ ꯑ ꯍꯣꯏ ꯍꯣꯏ ꯑꯗꯨꯁꯨ ꯊꯕꯛ ꯌꯥꯝꯕꯅꯤꯅꯦ
ꯅꯣꯛꯑꯣ ꯀꯩꯅꯣ ꯌꯥꯝ ꯅꯣꯛꯑꯣ ꯑꯣ ꯑꯩ ꯑꯩ ꯏꯆꯤꯀꯥꯕꯨ ꯅꯪ ꯑ ꯑꯩꯈꯣꯏꯒꯤ ꯐ꯭ꯔꯦꯟ ꯖꯤꯀꯥꯕꯨ ꯅꯪꯒꯤ ꯅꯝꯕꯔ ꯄꯤꯒꯦ ꯍꯥꯏꯔꯒ ꯑꯃꯨꯛꯀ ꯀꯧꯈ꯭ꯔꯦꯅꯤ
ꯃꯥꯁꯨ ꯃꯥꯁꯨ ꯐ꯭ꯔꯤ ꯂꯩꯕꯒꯤꯀꯣ ꯎꯝ ꯑꯩ ꯅꯉꯣꯟꯗ ꯊꯔꯛ ꯀꯦ ꯅꯪꯅ ꯄꯥꯎ ꯐꯥꯎꯅꯔꯒ ꯑꯗꯨꯝ ꯋꯥꯔꯤ ꯁꯥꯕ ꯌꯥꯏ
ꯃꯥꯕꯨꯁꯨ ꯐꯥꯎꯅꯗꯕꯁꯨ ꯀꯨꯏꯔꯦ ꯀꯃꯥꯏꯅ ꯇꯧꯕ꯭ꯔꯥ ꯈꯪꯗꯦ
ꯑꯣ ꯃꯥꯁꯨ ꯅꯪꯒꯨꯝꯅ ꯑꯉꯥꯡ ꯃꯆꯥ ꯂꯩꯕꯒꯤ ꯍꯣꯏꯅꯦ
ꯌꯨꯝꯁꯨ ꯄꯥꯟꯈ꯭ꯔꯦ ꯑꯉꯥꯡ ꯃꯆꯥꯁꯨ ꯂꯩꯌꯦꯗ
ꯑꯦ ꯑꯋꯣꯢꯕ꯭ꯔꯥ
ꯎꯝ
ꯐꯩꯌꯦꯅ ꯑꯩꯗꯤ ꯈꯪꯗꯦ ꯃꯥ ꯌꯨꯝ ꯄꯥꯜꯂꯦ ꯍꯥꯏꯕ
ꯑꯉꯥꯡ ꯃꯆꯥ ꯑꯃ ꯂꯩꯈ꯭ꯔꯕꯅꯤ
ꯑꯣ ꯐꯩꯌꯦ ꯑꯩꯌꯥ ꯅꯨꯡꯉꯥꯏꯌꯦ ꯅꯨꯄꯤꯔꯥ ꯅꯨꯄꯥꯔꯣ
ꯅꯨꯄꯥꯅꯤ
ꯑꯦ ꯐꯩꯌꯦ ꯍꯥ ꯎꯝ ꯇꯥꯢꯌꯦ
ꯑ ꯍꯣꯏ ꯅꯨ ꯅꯨꯄꯥꯅꯦ ꯃꯥꯒꯤ ꯇꯥꯏ ꯇꯥꯏ
ꯑꯥ ꯑ
ꯃꯥꯒꯤꯅ ꯅꯨꯄꯥ ꯅꯪꯒꯤꯅ ꯅꯨꯄꯤ
ꯑ ꯐꯩꯌꯦ
ꯍꯝ
ꯑꯦꯍꯦ
ꯂꯣꯏꯅꯃꯛ ꯐꯩ ꯅꯨꯄꯥꯁꯨ ꯅꯨꯄꯤꯁꯨ ꯑꯗꯨ ꯅꯪ ꯑꯉꯥꯡ ꯄꯣꯛ ꯇ꯭ꯔꯤꯉꯩꯗ ꯅꯨꯄꯥꯅꯤ ꯅꯨꯄꯤꯅꯤ ꯍꯥꯏꯕꯗꯣ ꯈꯪꯈ꯭ꯔꯕ꯭ꯔꯥ
ꯑꯥꯎ ꯍꯥꯏꯕꯤꯌꯦ ꯑꯩꯒꯤꯗꯤ
ꯑꯣ ꯗꯣꯛꯇꯔꯅ ꯑꯗꯨꯝ ꯍꯥꯏꯕ꯭ꯔꯥ
ꯑꯥꯎ ꯍꯥꯏꯕꯤꯌꯦ
ꯑꯣ
ꯑꯗꯨꯒ ꯗꯤ ꯍꯥꯏꯕꯤꯗꯦ ꯍꯧꯖꯤꯛ ꯎꯝ ꯆꯥꯎꯕ ꯀꯥꯟꯗꯀꯣ ꯑꯦꯠ ꯃꯟꯁꯀꯨꯝꯕ ꯁꯨꯕ ꯀꯥꯟꯗ ꯑꯦꯠ ꯃꯟꯁ ꯅꯥ ꯃꯟ ꯁꯨꯕ ꯀ ꯍꯥꯏꯔꯛꯑꯦ
ꯑꯣ ꯑꯣ ꯐꯩꯅꯦ ꯑꯩꯒꯤꯁꯨ ꯍꯅꯗꯤ ꯍꯩꯕꯤꯒꯦꯔ ꯀꯣ ꯑꯗꯨꯗꯤꯀꯣ
ꯍ
ꯑꯩꯒꯤꯁꯨ ꯍꯪꯅꯗꯤ ꯍꯥꯏꯕꯤꯒꯦꯔ
ꯒꯅꯤ ꯑꯩꯅꯥ
ꯑꯣꯔꯦꯟꯖ ꯑꯥ
ꯍꯥꯏꯕꯤꯒꯅꯤ ꯍꯪꯉꯗꯤ
ꯑꯩꯁꯨ ꯍꯪꯒꯦꯔꯥ ꯈꯜꯂꯤꯅꯦ ꯑꯗꯨꯝ ꯑꯅꯤꯃꯛ ꯐꯥꯏ ꯑꯗꯨ ꯑꯣꯏꯔꯁꯨ ꯑꯩꯈꯣꯏꯒꯤ ꯄ꯭ꯔꯤꯄꯦꯔꯦꯁꯟꯗꯤ ꯈꯔꯗ ꯄꯝꯕ ꯅꯨꯄꯤꯅꯤ ꯍꯥꯏꯔꯗꯤ ꯅꯨꯄꯤꯒꯤ ꯄ꯭ꯔꯤꯄꯦꯌꯔ ꯇꯧꯅꯤꯡꯕꯀꯣ ꯀꯂꯔꯁꯤꯡꯗꯣ ꯑ
ꯑ ꯍꯣꯏ ꯍꯣꯏ
ꯅꯨꯄꯥꯅꯤ ꯍꯥꯏꯔꯁꯨ ꯀꯂꯔꯁꯤꯡ ꯈꯔ ꯌꯨꯅꯤꯁꯦꯐ ꯉꯛꯇ ꯑꯗꯨꯝ ꯂꯧꯔꯁꯨ ꯄꯦꯟꯗꯦꯅ
ꯍꯣꯏ ꯑꯗꯨꯅꯦ
ꯎꯝ
ꯑꯩꯈꯣꯏꯒꯤꯗꯤ ꯑꯗꯨꯃꯥꯏꯅ ꯄ꯭ꯔꯤꯄꯦꯌꯔ ꯇꯧꯗꯦ ꯑ ꯌꯥ ꯐꯠꯇꯦ ꯍꯥꯏꯕ꯭ꯔꯥ ꯈꯪꯗꯦ ꯑꯗꯨꯃꯥꯏꯅ ꯇꯧꯕꯒꯤ ꯃꯣꯏꯅ ꯑ ꯐꯤ ꯑꯣꯝꯕ ꯈꯥ ꯈꯤꯇꯪ ꯇꯧꯔꯒ ꯐꯤꯔꯣꯗꯤ ꯂꯣꯏꯔꯒ ꯂꯧꯕꯤꯌꯦ
ꯑꯣ ꯑꯗꯨꯁꯨ ꯌꯥꯏꯗ ꯍꯣꯏ ꯑꯩꯈꯣꯏ ꯑꯗꯨꯝ ꯑꯁꯤꯗ ꯂꯣꯏꯅꯃꯛ ꯂꯩꯈ꯭ꯔꯕꯒꯤ ꯀ
ꯎꯝ ꯎꯝ
ꯆꯥꯛ ꯊꯣꯡꯕ ꯂꯣꯏꯔꯕ꯭ꯔꯥ ꯉꯁꯤꯒꯤꯗꯤ
ꯑꯦ ꯂꯣꯏꯗꯔꯤ
ꯑ
ꯀꯨꯀꯔꯗꯣ ꯀꯥꯝꯃꯤꯌꯦ ꯑꯗꯨꯒꯤ ꯃꯈꯣꯟ ꯑ ꯈꯃꯦꯟ ꯑꯁꯟꯕ ꯊꯣꯡꯉꯦ ꯑꯗꯣ ꯋꯥ ꯑ ꯀꯩꯅꯣ ꯑꯟ ꯇꯏ ꯄꯝ ꯑ
ꯑ
ꯎꯁꯣꯏꯗꯧ ꯈꯪꯕ꯭ꯔꯥ ꯊꯟꯗꯣꯏ ꯊꯟ ꯑ ꯍꯣꯏ ꯃꯦꯠꯀꯦꯟꯅ ꯐꯨꯠꯂꯤ
ꯑꯁ ꯌꯥꯝꯝ ꯍꯥꯎꯅꯤ ꯀ
ꯍ ꯀꯣꯛꯀꯔꯗ ꯀꯥꯝꯕꯒꯤ ꯃꯈꯣꯟ ꯇꯥꯒꯗ꯭ꯔꯅ ꯃꯄꯥꯟ ꯊꯣꯛꯂꯤ
ꯎꯝ ꯎ ꯌꯦꯡ ꯄꯟ
ꯑ ꯑ ꯁꯉꯥꯏꯕꯤ ꯍꯣꯏ ꯍꯥꯝꯃꯦ ꯑ ꯁꯧꯕ
ꯑ ꯑꯣ ꯑꯗꯨꯗꯤ ꯑꯩꯈꯣꯏꯗꯤ ꯆꯥꯗ꯭ꯔꯤꯅꯦ ꯍꯧꯖꯤꯛꯇꯤ ꯔꯤꯌꯥꯡꯊꯣꯟꯗꯣ ꯌꯥꯝꯃꯦꯍꯦ ꯃꯦꯡꯂꯣꯡꯗꯗꯤ
ꯑꯦ ꯑꯁꯣꯝꯗꯗꯤ ꯑꯟꯗ ꯊꯨ ꯂꯩꯇꯦ
ꯑꯣ ꯑꯗꯨꯗꯤ ꯅꯪ ꯆꯠꯅꯤꯡꯔꯝꯒꯤꯅꯤꯀꯣ ꯑꯁ ꯅꯨꯅꯨꯡꯁꯤꯗ
ꯑꯣꯥ ꯍꯥꯎꯕꯅꯤ ꯃ ꯂ ꯁ ꯐꯨꯠ ꯁ ꯁꯥꯕꯗꯨ
ꯑ ꯆꯝꯐꯨ ꯆꯨ ꯍꯧꯕꯗꯨꯣ ꯑꯗꯨꯒ ꯎꯝ ꯑꯁꯤ ꯅꯦꯡꯗꯏꯗꯣ
ꯑꯥ
ꯉ ꯅꯗ ꯍꯥꯞ꯭ꯔꯒ ꯆꯥꯕꯁꯨ ꯌꯥꯝ ꯍꯥꯎꯋꯅꯤꯀꯣ
ꯍꯣꯏ ꯁꯤꯕ
ꯃꯦꯠꯂꯒ ꯁꯤꯡꯖꯨꯒꯤ ꯇꯥꯏꯞꯇꯀꯣ
ꯎꯝ
ꯑꯩꯁꯨ ꯅꯣꯡꯃ ꯌꯥꯝ ꯂꯧꯔꯒ ꯌꯥꯝ ꯆꯥꯒꯦ ꯍꯥꯏꯅ ꯈꯟꯕꯅꯤ ꯆꯕꯗꯣꯄꯟꯔꯤꯌꯦꯕ ꯑꯦꯟꯁꯥꯡ ꯉꯥꯛꯇ ꯆꯥꯔꯗꯤ ꯄꯦꯟꯗꯕꯀꯣ
ꯎꯝ ꯎꯝ ꯑꯗꯨꯅꯦ ꯍꯝ
ꯑꯩꯈꯣꯏꯗꯤ ꯄꯦꯟꯕ ꯈꯪꯗ꯭ꯔꯦ ꯁꯤꯡꯖꯨ ꯆꯥꯗꯗꯤ ꯑꯗꯨ ꯑꯗꯨꯗ ꯅꯣꯏꯒꯤ ꯑ ꯅꯣꯏꯒꯤ ꯌꯨꯝꯗ ꯀꯔꯤ ꯀꯔꯤ ꯏꯟꯁꯥꯡ ꯑꯅꯧꯕ ꯂꯩꯕ꯭ꯔꯥ ꯑꯩꯈꯣꯏ ꯆꯥꯗꯕ ꯃꯣꯏ ꯆꯥꯕ ꯀꯨꯝꯕꯟ ꯂꯩꯕ꯭ꯔꯥ
ꯑꯩꯗꯣ ꯑꯩꯈꯣꯏꯗ ꯆꯥꯗꯕ ꯄꯣꯠꯇꯣ ꯎ ꯑꯁꯤꯗ ꯌꯥꯝ ꯂꯩꯌꯦ ꯑꯗꯨꯒ ꯍꯥꯎꯁꯨ ꯍꯥꯎꯋꯦ ꯃꯣꯏꯅ ꯆꯥꯕꯁꯤꯡꯗꯣ ꯑꯩꯗꯣ ꯑꯗꯨꯝ ꯆꯥꯔꯒ ꯑꯩꯈꯣꯏꯗ ꯑꯗꯨꯝ ꯆꯤꯡꯗ ꯂꯩꯕꯅꯦ ꯑꯗꯨꯁꯨ ꯆꯥꯛ ꯃꯊꯛꯇ ꯉꯥꯜꯂꯒ ꯆꯥꯛ ꯃ ꯊꯥꯛꯇ ꯏꯁꯇꯤꯝ ꯇꯧꯔꯒ ꯆꯥꯕꯗꯨ ꯌꯥꯝ ꯍꯥꯎꯕ ꯄꯣꯠ ꯃꯌꯥꯝ ꯂꯩꯌꯦ ꯑꯗꯨꯒ ꯎꯝ ꯒꯟ ꯃꯆꯤꯌꯥꯡ ꯈꯪꯉꯦꯀꯣ
ꯍꯣꯏ
ꯑꯥ ꯑꯗꯨꯒꯨꯝꯅ ꯑꯃ ꯂꯩꯌꯦ ꯑꯗꯨꯒ ꯃꯅꯥ ꯑꯃ ꯀꯣ ꯑꯗꯣ ꯑꯗꯨꯃꯛꯥꯛ ꯅꯠꯇꯕ ꯌꯥꯝ ꯍꯥꯎꯋꯦ ꯑꯗꯨꯁꯨ ꯃꯦꯠꯂꯒ ꯆꯥꯕ ꯌꯥꯝ ꯍꯥꯎꯋꯦ
ꯑꯣ
ꯑꯩꯈꯣꯏꯔꯣꯝꯗꯗꯤ ꯂꯩꯇꯦ ꯑꯗꯨꯒꯨꯝꯕꯗꯣ ꯑꯩꯈꯣꯏ
ꯑꯣ ꯑ ꯑꯠꯆꯥ ꯑꯠꯆꯥ ꯑꯗꯨꯗꯤ ꯅꯪ ꯂꯥꯛ ꯄ ꯀꯥꯟꯗ ꯄꯨꯔꯛꯑꯣꯅꯦ
ꯎꯝ ꯑꯗꫭ ꯑꯗꯨꯒꯨꯝꯕꯗꯣ ꯄꯥꯛꯂꯗ ꯑꯩꯈꯣꯏꯗ ꯄꯥꯝꯕꯤ ꯑꯅꯤ ꯑꯍꯨꯝꯗꯤ ꯑ ꯄꯥꯝꯕꯤ ꯃꯔꯤ ꯂꯩꯕꯅꯦ ꯑꯃꯗꯤ ꯑꯁꯤꯗ ꯐꯣꯏꯔꯒ ꯄꯨꯔꯛꯑꯒ ꯁꯤꯗ ꯊꯥꯏꯌꯦ ꯑꯗꯣ ꯑꯍꯨꯝꯗꯤ ꯂꯩꯒꯅꯤ ꯑꯗꯣ ꯄꯤꯛꯂꯤ ꯆꯍꯤ ꯈꯔ ꯆꯪꯈꯤꯅꯤ ꯆꯥꯎꯅꯤꯡꯉꯥꯏ
ꯑꯣ ꯑꯣ ꯑꯁ ꯑꯗꯨ ꯅꯪꯉꯣꯟꯗ ꯂꯩꯔꯗꯤ ꯅꯣꯡꯃ ꯑꯩꯈꯣꯏꯁꯨ ꯇ꯭ꯔꯥꯏ ꯇꯧꯕ ꯌꯥꯏꯅꯤ
ꯎꯝ ꯇꯥꯏ ꯇꯧꯁꯦ ꯈꯔ ꯆꯥꯎꯕꯀꯥꯟꯗ ꯆꯍꯤ ꯐꯥꯏꯚ ꯁꯤꯛꯁ ꯏꯌꯥꫪꯁ ꯁꯦꯕꯦꯟ ꯏꯌꯥꫪꯁ ꯂ ꯇꯤ ꯑꯗꯨꯝ ꯌꯥꯔꯅꯤ ꯌꯥꯝ ꯇꯞꯄꯦ
ꯑꯣ ꯑꯣ
ꯇꯞ ꯇꯞꯗꯣ
ꯑꯥ ꯆꯍꯤꯁꯨ ꯑꯗꯨꯝ ꯆꯠꯈ꯭ꯔꯅꯤꯗ ꯆꯍꯤꯁꯨꯨ ꯑꯗꯨꯝ ꯑꯁ ꯗꯤꯁ ꯏꯌꯥꫪꯗꯤ ꯇꯨ ꯊꯥꯎꯖꯟ ꯋꯥꯟꯅꯤ ꯇ꯭ꯋꯦꯟꯇꯤ ꯋꯥꯟꯅꯤꯀꯣ ꯍꯥꯏꯔꯒ ꯅꯦꯛꯁ ꯏꯌꯥꫪꯒꯨꯝꯕꯗ ꯇꯨ ꯊꯥꯎꯖꯟ ꯇ꯭ꯋꯦꯟꯇꯤ ꯁꯤꯛꯁ ꯑꯣꯏꯔꯝꯃꯦꯅꯦ ꯑꯩꯈꯣꯏꯒꯤ ꯃꯇꯝꯁꯤ
ꯑꯗꯨꯅꯦ ꯇ꯭ꯋꯦꯟꯇꯤ ꯁꯤꯛꯁ ꯑꯣꯏꯔꯒ ꯑꯁ ꯉꯁꯥꯏ ꯀꯤ ꯇꯦꯡꯀꯣꯠ ꯀꯥꯏꯕꯀꯣ ꯑꯗꯣ ꯑꯩꯌꯥ ꯁꯤ ꯇꯦꯡꯀꯣꯠꯁꯦ ꯌꯥꯝ ꯅꯨꯡꯁꯤ ꯍꯥꯏꯔꯒꯥ ꯆꯍꯤ ꯄꯥꯀꯥꯟꯗ ꯆꯍꯤ ꯁꯨꯔ ꯂꯩꯔꯝꯃꯦ
ꯑꯗꯨꯅꯦꯕ ꯑꯩꯈꯣꯏ ꯆꯍꯤ ꯇꯔꯥꯁꯦ ꯐꯥꯒꯤꯒꯨꯝꯅ ꯑꯗꯨꯝ ꯆꯠꯈ꯭ꯔꯕꯅꯤ
ꯍ ꯇꯨ ꯊꯥꯎꯖꯟ ꯁꯦꯚꯦꯟꯇꯤꯟꯗ ꯊꯝ ꯪꯕ ꯄ꯭ꯔꯥꯏꯖ ꯐꯪꯕ ꯇꯦꯡꯀꯣꯠꯅꯦꯕꯀꯣ ꯑꯩꯅ ꯑꯗꯨꯏꯗꯣ ꯑꯩ ꯅ ꯑꯗꯨꯝ ꯄꯨꯔꯒ ꯁꯤꯖꯤꯟꯅꯕ ꯑꯗꯨ ꯉꯁꯤꯁꯦ ꯑꯉꯥꯡꯅ ꯄꯥꯏꯍꯟꯈ꯭ꯔꯕ ꯍꯣꯍꯟ ꯊꯕ ꯅꯠꯇ꯭ꯔꯗꯤ ꯁꯨꯡ ꯀꯥꯏ ꯀꯥꯏꯗꯕꯤ ꯂꯩꯔꯝꯕꯅꯤ ꯒ꯭ꯂꯥꯁ ꯑꯣꯏꯕ ꯑꯗꯨꯒꯤ ꯑꯉꯥꯡꯅ ꯒ꯭ꯂꯥꯁ ꯑꯅꯤ ꯑ ꯒ꯭ꯂꯥꯁ ꯇꯦꯡꯀꫭꯠꯀ ꯑ ꯋꯥꯇꫪ ꯀꯞ ꯒ꯭ꯂꯥꯁ ꯀꯞ ꯊꯦꯡꯅꯕꯒꯤ ꯀꯥꯏꯔꯒ ꯑꯗꯣ ꯑꯁ ꯅꯨꯡꯁꯤꯑꯦꯍꯥꯏꯔ ꯆꯍꯤ ꯄꯥꯕꯀꯥꯟꯗ ꯆꯍꯤ ꯇ꯭ꯔꯥꯥꯁꯨ ꯂꯩꯔꯝꯃꯤ
ꯑꫭ ꯂꯣꯏꯔꯦ
ꯍꯥꯏ
ꯑꯩꯈꯣꯏꯒꯤ ꯃꯇꯝꯁꯨ ꯑꯗꯨꯝ ꯆꯠꯂꯒ ꯂꯩꯂꯝꯕꯅꯤꯀꯣ
ꯍꯣꯏ ꯑꯁꯩꯡꯕ
ꯈꯟꯕꯗꯤ ꯅꯨꯡꯁꯤꯕꯅꯤ
ꯎꯝ ꯍꯨꯝ